ꯍꯜꯂꯣ ꯇꯥꯕ꯭ꯔꯣ ꯇꯥꯕ꯭ꯔꯣ
ꯇꯥꯏꯌꯦ ꯇꯥꯏꯌꯦ
ꯑꯦꯗꯕꯤꯅꯧ
ꯀꯁꯨ ꯇꯣꯗꯗ
ꯉꯁꯤꯗꯤ ꯀꯔꯤ ꯃꯊꯤ ꯆꯥꯒꯦ
ꯑꯅꯦ ꯈꯌꯥꯅꯦ
ꯎꯝ ꯀꯩ ꯍꯥꯏꯕ ꯃꯃꯤꯡꯗꯣ
ꯑꯥ
ꯑꯗꯨꯅꯦ ꯑꯗꯨꯒ ꯌꯦꯔꯨꯝ ꯀꯥꯡꯉꯧꯅꯦ ꯑꯗꯨꯒ ꯃꯣꯔꯣꯛ ꯃꯦꯠꯄꯅꯦ
ꯌꯥꯃꯦ ꯀꯩꯅꯩꯅꯣ
ꯃꯝꯅꯦ ꯑꯪꯒꯤꯦ
ꯎꯝ ꯈꯨꯁꯨ ꯑꯣꯏꯌꯦꯒ ꯑꯣꯁꯥ
ꯑꯁꯥꯎꯅꯦ ꯁꯍꯤꯒꯗꯣ
ꯑꯑꯣꯣꯏ ꯎꯝ ꯉꯁꯤ ꯉꯁꯤ ꯈꯛꯇꯅꯤꯗ ꯑꯃꯨꯛꯀ ꯆꯥꯅꯤꯡꯃꯟꯕꯒꯤ ꯊꯣꯡꯕꯤꯌꯨ ꯍꯥꯏꯅꯤꯅꯦ
ꯀ
ꯎꯝ ꯅꯔ ꯋꯥꯡꯗ ꯈꯨꯟꯗꯒꯤ ꯄꯤꯔꯛꯅꯦꯕ ꯎꯁꯣꯏ ꯂꯩꯔꯤꯀꯥꯟꯗ ꯎꯛꯁꯥꯒꯩꯁꯥꯁꯦ ꯍꯥꯏꯕꯗꯒꯤ ꯎꯁꯥ ꯂꯩꯔꯒꯦ ꯊꯑꯣꯏꯅ ꯂꯩꯔꯒꯦ ꯆꯥꯔꯅꯤ
ꯀꯩꯗꯧꯅꯣ ꯅꯪꯗꯤ
ꯁꯤ ꯏꯁ ꯅꯦꯠꯋꯥꯛ ꯅꯨꯡꯉꯥꯏꯇꯧꯔꯤ ꯅꯦꯠꯋꯥꯛ ꯅꯨꯡꯉꯥꯏꯐꯝ ꯊꯤ ꯎꯁꯥ ꯆꯂꯤꯅꯤ
ꯑ ꯀꯩꯀꯩ ꯇꯧꯔꯒ ꯂꯩꯒꯦ ꯉꯁꯤꯗꯤ
ꯀꯩꯁꯨ ꯇꯧꯗꯦꯗ ꯑꯌꯨꯛꯇꯒꯤ ꯄꯨꯡ ꯑꯅꯤ ꯐꯥꯎ ꯃꯩ ꯃꯨꯠꯄꯒꯤ ꯀꯁ ꯁꯃꯟꯕꯒꯤ ꯇꯧꯐꯝ ꯈꯪꯗꯅ ꯀꯩꯅꯣ ꯁꯤꯟꯇꯦꯛꯁꯇ ꯁꯤꯟꯇꯦꯛꯁ ꯃꯈꯥꯗ ꯃꯅꯥꯛꯇ ꯊ ꯏꯁꯤꯡꯁꯅ ꯂꯥꯛꯇ ꯄꯩꯁꯥ ꯂꯩꯇꯦ ꯏꯁꯤꯡ ꯁꯅꯥ ꯂꯩꯅꯤ ꯃꯄꯥꯟ ꯊꯣꯛꯅꯥꯏꯁꯨ ꯁꯝꯍꯟꯕꯩꯀꯣ ꯑꯁ ꯅꯪꯗꯤ ꯀꯩ ꯀꯩ ꯇꯧꯔꯦ
ꯎ
ꯇꯥꯕ꯭ꯔꯣ ꯇꯥꯏꯌꯦ ꯇꯥꯏꯌꯦ ꯅꯪꯗꯤ ꯀꯩ ꯀꯩ ꯀꯩꯗꯧꯔꯦ
ꯑꯩꯗꯤꯀꯣ ꯉꯁꯤꯀꯣ ꯑꯩꯒꯤ ꯄ꯭ꯔꯦꯛꯇꯤꯀꯦꯜꯗꯣ ꯂꯣꯏ ꯁꯤꯟꯗꯣꯛꯑꯦ
ꯑꯣꯏꯣꯏꯔꯕꯔꯕꯣ
ꯄꯦꯄꯔ ꯑꯍꯨꯝꯃꯛ ꯁꯤꯟꯗꯣꯛꯑꯦ ꯑꯗꯣ ꯗꯥꯏꯒ꯭ꯔꯥꯝ ꯃꯉꯥ ꯋꯥꯠꯂꯦ
ꯅꯪꯗꯒ꯭ꯔꯥꯃꯦꯦ ꯎ
ꯌꯦ ꯉꯁꯤꯀꯣ ꯗꯥꯏꯒ꯭ꯔꯥꯝꯗꯣ ꯉꯁꯤ ꯇꯔꯨꯛ ꯇꯔꯦꯠꯇꯤ ꯌꯦꯛꯑꯝꯒꯅꯦꯕꯀꯣ ꯀꯣ ꯑꯗꯣ ꯈꯔ ꯑꯔꯨꯕꯁꯤꯡꯗꯤꯀꯣ ꯌꯦꯛꯇ꯭ꯔꯤꯌꯦ
ꯎꯝ
ꯑꯁ ꯑꯩꯒꯤ ꯗꯥꯏꯒ꯭ꯔꯥꯝꯁꯤꯡꯗꯨ ꯂꯣꯏꯔꯦ ꯂꯣꯏꯔꯦ ꯌꯥꯝ ꯊꯤꯕꯅꯦ
ꯅꯣꯏꯗꯤ ꯍꯌꯦꯡ ꯅꯇꯦꯅ
ꯍꯣꯏ
ꯍꯉ ꯑꯗꯨꯗꯤ ꯍꯌꯦꯡ ꯑꯗꯨꯝ ꯌꯦꯛꯄ ꯌꯥꯏ ꯑꯩꯅꯅ
ꯎꯝ ꯗꯦꯠ ꯁꯚꯦꯟꯗ ꯍꯥꯏꯌꯦ ꯅꯣꯏꯗꯤ ꯄꯨꯂꯞ ꯍꯥꯏꯗꯕ꯭ꯔꯣ
ꯑꯩꯈꯣꯏꯗꯤ ꯍꯌꯦꯡꯁꯨ ꯂꯩ ꯍꯪꯆꯤꯠꯁꯨ ꯂꯩ
ꯑꯣ
ꯁꯣꯍꯅꯤꯅꯦ ꯑꯗꯨꯁꯨꯣ
ꯎꯝ
ꯅ ꯅ ꯍꯦꯅ ꯋꯥꯅꯤ
ꯋꯥꯗꯣꯏꯅꯦ ꯍꯣꯏ ꯅꯠꯇ꯭ꯔꯒ ꯈꯪꯗꯦ ꯎꯝ ꯁꯞꯑꯣꯗꯤꯕꯨ
ꯀꯩꯅꯩꯅꯣ
ꯑꯁ ꯑꯩꯗꯣ ꯍꯧꯖꯤꯛꯅꯦ
ꯑꯗꯨ
ꯀꯩꯗꯧꯗꯣꯏꯅꯣ ꯈꯪꯗꯕꯩꯀꯣ ꯑꯩꯗꯣ ꯗꯥꯏꯒ꯭ꯔꯥꯝꯁꯨ ꯌꯦꯡꯅꯤꯡꯗꯕ ꯑꯗꯨꯒ ꯏꯟꯁꯇꯥ ꯑꯥꯗ ꯔꯤꯜꯁ ꯌꯦꯡꯉ ꯂꯩꯕꯅꯦꯕꯀꯣ
ꯎꯝ
ꯑꯗꯨ ꯁꯨꯝ ꯀꯤꯂꯤꯠꯇꯣ ꯄꯥꯏꯔ ꯁꯥꯟꯅꯔꯝꯕꯅꯦ ꯑꯗꯣ ꯏꯊꯛꯀ ꯃꯥꯅꯅ ꯈꯨꯗꯒꯦ
ꯐꯦꯁꯕꯨꯛ ꯏꯟꯁꯇꯥꯒ꯭ꯔ ꯁ ꯑꯗꯨ ꯉꯔꯥꯡ ꯅꯍꯥꯟꯅꯦ ꯚꯥꯏꯔꯌꯥ ꯉꯥꯛꯇ
ꯎꯝ ꯑꯁ ꯑꯗꯨ ꯈꯛꯇꯅꯦ ꯎꯔꯤꯁꯦ
ꯑꯩꯗꯤ ꯃꯩꯇꯩꯂꯣꯟ ꯉꯥꯡꯉ ꯀꯥꯟꯗꯒ ꯄꯥꯎ ꯀ ꯁꯤꯒꯨꯝꯕ ꯑ ꯈꯪꯗ꯭ꯔꯕꯅꯦꯕ ꯏꯟꯁꯇꯥꯒ ꯐꯦꯁꯕꯨꯛꯀ ꯆꯪꯈ꯭ꯔꯕꯅꯦꯕ ꯑꯗꯨꯒ ꯉꯔꯥꯡ ꯅꯨꯡꯗꯥꯡꯒꯗꯪ ꯍꯪꯉꯦ ꯑ ꯅꯪ ꯐꯦꯁꯕꯨꯛ ꯆꯪꯗꯕ꯭ꯔꯣ ꯑꯩ ꯅꯠꯇꯦ ꯏꯃꯥꯟꯅꯕꯅꯅꯦ ꯀꯅꯥ ꯀꯅꯥ ꯏꯁꯇꯦꯇꯁꯇ ꯃꯌꯥꯝ ꯊꯝꯃꯛꯄ ꯑꯗꯨꯒ ꯀꯩꯅꯣ ꯇꯧꯔꯤꯕ ꯑꯩꯗꯤ ꯁꯨꯝ ꯈꯟꯖꯟꯗꯦꯕ ꯀꯣ ꯑꯗꯨꯒ ꯃꯌꯥꯝ ꯊꯥꯒꯠꯄꯅꯤꯅ ꯏꯃꯥꯟꯅꯕꯗ ꯀꯩꯅꯣ ꯅꯣꯏ ꯄꯨꯂꯞ ꯄꯨꯂ ꯑꯁꯤ ꯏꯁꯇꯦꯇꯁ ꯉꯥꯛꯇ ꯊꯝꯃꯤꯗꯨꯣ ꯀꯩꯒꯤꯅꯣ ꯍꯥꯏꯔꯒ ꯅꯪꯁꯨ ꯈꯪꯅꯤꯡꯉꯗꯤ ꯐꯦꯁꯕꯨꯛ ꯆꯉ ꯍꯥꯏꯕ ꯇꯨꯝꯃꯝꯗꯥꯏꯗ ꯆꯪꯉꯦ ꯑꯗꯨꯒ ꯌꯦꯡꯉꯦ ꯑꯗꯨ
ꯈꯪꯗ꯭ꯔꯦꯗ
ꯕꯣ ꯌꯦꯡꯗꯣꯏꯔꯣ ꯉꯁꯤꯗꯤ
ꯍ ꯑꯁ ꯈꯪꯗꯦꯅꯦ ꯍꯌꯦꯡ ꯑꯃꯨꯛꯀ ꯍꯧꯒꯠꯄ ꯉꯝꯗ꯭ꯔꯗꯤ ꯋꯥꯏꯅꯤ
ꯅꯥꯝ ꯊꯃꯣꯒꯥꯏꯅꯣ
ꯑ ꯇꯨꯝꯝꯕꯗꯨꯣ ꯐꯖꯅ ꯇꯨꯝꯕꯤꯗ꯭ꯔꯗꯤꯀꯣ ꯌꯥꯗꯦꯕ ꯀꯣꯛ ꯆꯤꯛꯄꯔꯥ ꯀꯩꯅꯣ ꯑꯗꯨꯝ ꯇꯧꯋꯦꯕ ꯑꯗꯨꯒꯤ
ꯑꯣ
ꯄꯦꯛꯇꯤꯀꯥ ꯊꯥꯔꯅꯦ ꯄ꯭ꯔꯦꯛꯇꯤꯀꯥ ꯊꯥꯔꯤꯉꯩꯗ ꯎꯏꯔ ꯂꯩ ꯗꯤ ꯐꯔꯛ ꯇꯥꯅꯤ ꯍꯦ
ꯑꯣ ꯅꯪꯗꯤ ꯅꯪ ꯅꯪꯒꯤ ꯂꯩꯐꯝꯗꯨꯗꯒꯤ ꯂꯥꯛꯑꯗꯤ ꯄꯨꯡ ꯀꯌꯥꯗꯛ ꯆꯠꯄ ꯍꯧꯗꯣꯏꯅꯣ
ꯎꯝ ꯄꯨꯡ ꯃꯥꯄꯜ ꯌꯨꯝ ꯇꯥꯔꯗꯤ ꯊꯣꯛꯑꯦꯗꯥꯏ ꯁꯤꯗꯗꯒꯤ
ꯄꯨꯡ ꯇꯔꯥꯗ ꯅꯠꯇ꯭ꯔꯣ
ꯑ
ꯑꯣ
ꯄꯨꯡ ꯄꯥꯎꯇꯥꯔꯗꯤ ꯑꯗꯨꯝ ꯊꯣꯛꯑꯦꯗꯥꯏ ꯁꯤꯗꯒꯤ ꯊꯣꯛꯧꯕꯗꯣ ꯑꯗꯨꯝ ꯀꯩꯅꯣ ꯕꯖꯥꯔ ꯌꯧꯕꯗꯣ ꯃꯤꯅꯤꯠ ꯇꯔꯥꯒꯨꯝꯗ ꯌꯧꯋꯦꯕ ꯇ꯭ꯔꯥꯐꯤꯛꯀꯨꯝꯕ ꯂꯩꯔꯗꯤ ꯌꯥꯏ ꯑꯗꯨꯝ ꯕꯖꯥꯔꯗꯒꯤ ꯀꯨꯝꯕꯗꯣ ꯍꯧꯖꯤꯛꯇꯤ ꯂꯝꯕꯤ ꯐꯕꯅꯤꯅ ꯃꯤꯅꯤꯠ ꯀꯨꯟꯗ꯭ꯔꯥ ꯀꯨꯟꯊ꯭ꯔꯥ ꯀꯨꯟꯊ꯭ꯔꯥ ꯌꯧꯗ꯭ꯔꯕꯅꯤꯗ ꯀꯨꯟ ꯃꯉꯥꯒꯨꯝꯕ ꯑꯗꯨꯝ ꯃꯤ ꯀꯨꯟ ꯂꯧꯋꯤꯗ ꯎꯝ ꯃꯄꯒ ꯑꯗꯨꯝ ꯀꯨꯟꯊ꯭ꯔꯥ ꯀꯩꯅꯣ
ꯈꯣꯡꯅ ꯑꯃꯨꯛ ꯆꯪꯗꯕ꯭ꯔꯣ ꯅꯪꯗꯤ
ꯍ ꯈꯣꯡꯉ ꯆꯪꯕꯁꯨ ꯂꯩ ꯆꯪꯗꯕꯁꯨ ꯂꯩ ꯃꯣꯏ ꯈꯨꯟꯒꯤ ꯑꯗꯨꯝ ꯒꯥꯔꯤ ꯐꯪꯉꯗꯤ ꯑꯗꯨꯝ ꯐꯔꯦꯗꯅ ꯗꯥꯏꯔꯦꯛ ꯀꯣꯂꯦꯖ ꯐꯥꯎ ꯊꯤꯟꯕꯤꯔꯛꯑꯦ
ꯍꯣꯏ ꯑꯗꯨꯕꯨꯗꯤ ꯑ ꯑꯩꯁꯨꯦ ꯆꯠꯄꯗꯣ ꯌꯥꯝ ꯇꯜꯂꯦ
ꯇꯥꯡꯕꯩ ꯇꯥꯡꯉꯤ ꯃꯣꯏꯥꯡꯔꯣ
ꯒꯥꯔꯤ ꯕꯔꯥꯔꯣ
ꯑ
ꯅꯪ ꯀꯌꯥꯂꯒ
ꯀꯩꯅꯣ ꯃꯣꯏ ꯈꯨꯟꯒꯤ ꯆꯪꯕꯩ ꯈꯨꯟ ꯆꯪꯕꯩ ꯑꯗꯨ ꯑꯗꯨꯒꯤꯗꯨꯗꯤ ꯀꯌꯥꯔꯣ ꯌꯥꯡꯈꯩꯔꯣ ꯂꯧꯕꯅꯤ
ꯆꯠ ꯅꯪ ꯀꯣꯂꯦꯖ ꯗ꯭ꯔꯦꯁꯇ ꯂꯥꯛꯇꯕ꯭ꯔꯣ
ꯄꯨꯂꯤꯁ ꯇ꯭ꯔꯦꯁꯇ ꯂꯥꯛꯇꯦꯧ
ꯂꯥꯛꯇꯦ
ꯑꯥ
ꯑꯗꯨꯒꯤꯅꯦ ꯑꯩꯗꯤ ꯀꯣꯂꯦꯖ ꯗ꯭ꯔꯦꯁ ꯂꯥꯛꯄꯗ ꯂꯨꯄꯥ ꯀꯨꯟꯊ꯭ꯔꯥ ꯀꯨꯟꯊ꯭ꯔꯥ ꯈꯛꯇꯪ ꯂꯧꯋꯦ
ꯀꯣꯂꯦꯖ ꯗ꯭ꯔꯦꯁ ꯂꯥꯛꯑꯗꯤ ꯑꯣ ꯀꯨꯟ ꯑꯩꯕꯨꯗꯤ ꯀꯨꯟ ꯈꯛꯇ ꯂꯧꯋꯦ
ꯑꯣ ꯑꯣ ꯗ꯭ꯔꯥꯏꯚꯔ ꯃꯈꯥ ꯄꯣꯟꯕꯅꯦꯀꯣ
ꯑꯦ ꯗ꯭ꯔꯥꯏꯚꯔ ꯃꯈꯥ ꯐꯣꯟꯗꯩꯗ ꯂꯨꯄꯥ ꯀꯨꯟ ꯈꯛꯇꯅꯤ ꯄꯤꯔꯣ ꯂꯨꯄꯥ ꯀꯨꯟ ꯈꯛꯇꯅꯤ ꯍꯥꯏꯌꯣ ꯃꯣꯏ ꯀꯩꯁꯨ ꯍꯥꯏꯕ ꯉꯝꯃꯣꯏ ꯁꯤꯗꯅꯦ ꯑꯥꯏꯗꯤ ꯀꯥꯔꯗ ꯄꯤꯁꯤꯜꯂꯑꯣ ꯌꯥꯔꯦ
ꯑꯩꯒꯤꯗꯤ ꯀꯨꯟꯊ꯭ꯔꯥ ꯂꯧꯋꯦ ꯀꯨꯟ ꯑꯣ ꯅꯨꯄꯥ ꯈꯔꯗꯤꯀꯣ ꯗ꯭ꯔꯥꯏꯚꯔ ꯈꯔꯗꯤ ꯁꯣꯔꯣꯛ ꯃꯇꯥꯏ ꯑꯗꯨ ꯁꯣꯔꯣꯛ ꯃꯇꯥꯏ ꯈꯥꯝꯕꯗꯣ ꯑꯗꯨꯗꯗꯤꯀꯣ ꯂꯨꯄꯥ ꯀꯨꯟ ꯂꯧꯕꯁꯨ ꯌꯥꯎꯋꯦ ꯑꯗꯣ ꯃꯤ ꯑꯌꯥꯝꯕꯅꯅ ꯀꯨꯟꯊ꯭ꯔꯥ ꯂꯧꯋꯦ
ꯀꯨꯟꯊ꯭ꯔꯥꯗꯤꯅꯤꯑꯕ
ꯎꯝ
ꯀꯨꯟꯊ꯭ꯔꯥ ꯑꯗꯨꯝ ꯅꯤ ꯑꯗꯨꯁꯨ ꯑꯁ ꯄꯩꯁꯥ ꯂꯩꯇꯦ ꯏꯁꯇꯨꯗꯦꯅꯤ ꯄꯩꯁꯥ ꯃꯍꯨꯠ ꯃꯍꯨꯠꯅꯤ ꯄꯨꯕꯗ ꯐꯔꯛꯛꯇꯅꯤꯃꯨꯀ ꯀꯥꯔꯛ ꯀꯥꯈꯠꯄꯗ ꯃꯥ ꯐꯪꯒꯗꯕꯤ ꯇꯧꯕꯅꯦꯗꯤ
ꯑꯁ ꯌꯥꯝ ꯅꯪꯗꯤ ꯌꯥꯝ ꯍꯩꯅꯦ ꯑꯗꯨꯗꯤ
ꯏꯃꯨꯡ ꯅꯨꯄꯥ ꯏꯃꯨꯡꯗꯒꯤ ꯂꯥꯛꯄꯅꯀꯣ ꯑꯗꯨꯃꯥꯏꯅ ꯇꯧꯔꯗꯤ ꯌꯥꯗꯕ
ꯑꯩꯗꯤ ꯂꯨꯄꯥ ꯅꯪ ꯅꯪꯁꯨ ꯈꯨ ꯆꯥꯔꯛꯑꯦ
ꯐꯥꯒꯤ ꯅꯠꯇꯦ
ꯑ ꯑꯣ ꯅꯪꯗꯤ ꯑꯁꯤꯗ ꯂꯩꯔꯛꯄꯅꯤꯅꯀꯣ ꯀꯩꯅꯣ ꯇꯧꯔꯝꯒꯅꯤ ꯄꯣꯠ ꯂꯩꯕ ꯀꯥꯁꯨ
ꯎꯝ
ꯑꯗꯣ ꯑꯥ ꯆꯤꯡꯗꯒꯤ ꯂꯥꯛꯄꯁꯤꯡꯗꯤꯀꯣ ꯐꯪꯉꯦꯕꯀꯣ ꯑꯩꯈꯣꯏꯗꯣ ꯑꯩꯈꯣꯏꯗꯣ ꯂꯨꯄꯥ ꯂꯤꯁꯤꯡ ꯑꯃꯒ ꯍꯥꯏꯕꯗꯣ ꯂꯨꯄꯥ ꯆꯍꯨꯝ ꯆꯍꯨꯝ ꯆꯍꯨꯝ ꯌꯥꯡꯈꯩꯗ ꯁꯨꯃꯥꯏꯅ ꯍꯥꯏꯌꯦꯕꯀꯣ ꯄꯣꯠ ꯅꯩꯕ ꯀꯥꯟꯗꯣ ꯑꯗꯣ ꯍꯣꯏ ꯑꯥꯗꯒꯤ ꯆꯤꯡꯗꯒꯤ ꯂꯥꯛꯑꯗꯤꯕꯣ ꯎ ꯗꯨꯀꯥꯟ ꯐꯝꯕꯁꯤꯡꯁꯨꯒꯣ ꯈꯪꯕꯅꯦꯕꯀꯣ ꯑꯁꯤꯁꯦ ꯄꯣꯠ ꯂꯩꯕ ꯍꯩꯌꯦ ꯍꯩꯇꯦ ꯍꯥꯏꯕꯗꯣ ꯑ ꯃꯌꯥꯝ ꯌꯥꯝ ꯁꯣꯟꯕꯅꯦꯕ ꯃꯣꯏꯁꯨ ꯑꯗꯨ ꯇꯧꯅꯦ
ꯅꯥꯟꯁꯨ ꯑꯩꯈꯣꯏ ꯏꯃꯥꯟꯅꯕꯒꯤ ꯐꯤꯔꯣꯜ ꯂꯧꯕ ꯆꯞꯅꯦꯕ ꯀꯩꯅꯩꯅꯣ ꯃꯣꯏ ꯈꯨꯔꯥꯒ ꯐꯔꯤ ꯂꯧꯧꯕꯕꯗꯣ ꯂꯤꯁꯤꯡ ꯑꯍꯨꯝꯒ ꯆꯥꯝꯃꯉꯥ ꯇꯥꯕꯅꯦꯕ ꯑꯩ ꯀꯃꯥꯏꯅꯣ ꯈꯪꯗꯦ ꯍꯣꯏ ꯍꯥꯏꯖꯤꯜꯂꯒ ꯀꯌꯔꯣ ꯂꯤꯁꯤꯪ ꯑꯃꯒ ꯑꯆꯥ ꯃꯔꯤꯗꯦꯂꯕ
ꯇꯧꯕꯅꯦ ꯍꯣꯏ ꯃꯣꯏꯗꯤꯀꯣ ꯄꯪꯁꯣꯟꯅ ꯁꯣꯟꯕꯅꯦ
ꯎꯝ ꯂꯤꯁꯤꯡ ꯑꯍꯨꯝꯒ ꯆꯥꯝꯃꯉꯥ ꯍꯥꯏꯕꯗꯣ ꯂꯤꯁꯤꯡ ꯑꯃꯒ ꯆꯥꯝꯃꯔꯤ ꯂꯧ
ꯇꯃꯦꯡꯂꯣꯡꯗꯁꯨ ꯀꯣ ꯁꯥꯔ ꯁꯦꯀꯦꯟ ꯍꯦꯟꯗꯣ ꯂꯨꯄꯥ ꯆꯥꯃꯔꯤ ꯁꯨꯃꯥꯏꯅ ꯍꯥꯏꯌꯦ ꯍꯥꯏꯕꯅꯦꯕꯀꯣ
ꯑꯝ
ꯏꯃꯥꯟꯅꯕꯤ ꯑꯃ ꯂꯩꯌꯦꯕꯀꯣ ꯑꯩꯒ ꯍꯣꯁꯇꯦꯜ ꯂꯩꯃꯤꯟꯅꯕꯀꯣ
ꯑꯝ
ꯑꯗꯣ ꯃꯣꯏ ꯑꯩꯅꯀꯣ ꯁꯦꯀꯦꯟ ꯍꯦꯟ ꯃꯐꯝꯗ ꯄꯨꯕꯤꯕ ꯑꯗꯨꯒ ꯃꯥꯗꯤꯀꯣ ꯌꯥꯝ ꯍꯔꯥꯎꯋꯦ ꯑꯁ ꯄꯣꯠꯆꯩ ꯃꯌꯥꯝ ꯂꯩꯈꯤꯕꯅꯦ
ꯑꯩꯅ ꯂꯨꯄꯥ ꯎꯝ ꯁꯥꯔꯠꯀꯗꯣ ꯂꯨꯄꯥ ꯆꯥꯝꯃ ꯄꯤꯕꯁꯨ ꯌꯥꯎꯋꯤ ꯇꯔꯠ ꯍꯦꯟꯅꯗꯤ ꯆꯥꯝꯃ ꯌꯥꯡꯈꯩ ꯁꯨꯃꯥꯏꯅ ꯄꯤꯕꯁꯨ ꯌꯥꯎꯋꯦ ꯑꯗ ꯃꯌꯥꯝ ꯂꯩꯔꯗꯤ ꯈꯔ ꯈꯔꯁꯨ ꯇꯥꯕꯤꯒꯅ ꯑꯃꯨꯛꯀꯁꯨ ꯀꯣ ꯑꯗꯨ ꯑꯁꯃꯗꯤꯦ ꯍꯣꯡꯉꯦ ꯍꯣꯡꯉꯦ ꯍꯥꯏꯌꯦꯕꯀꯣ ꯑꯗ ꯑꯩꯅꯀꯣ ꯎꯝ ꯍꯣꯡꯅꯤ ꯍꯥꯏꯒꯅꯨ ꯍꯣꯡꯅꯤ ꯍꯥꯏꯕꯗꯤ ꯃꯩꯇꯩꯂꯣꯟꯣꯡꯒ ꯑꯩꯈꯣꯏ ꯂꯣꯒ ꯑꯗꯨꯝ ꯃꯥꯟꯅꯩꯗꯅꯀꯣ ꯃꯤ ꯑꯃꯨꯛ ꯈꯪꯈꯤꯅꯦꯕꯀꯣ
ꯅꯣꯏꯁꯨ ꯀꯣꯛ ꯀꯁꯤ ꯅꯦ ꯅꯤꯅꯦ ꯑꯗꯨꯗꯤ
ꯁꯤ ꯅꯒꯗꯕꯅꯤꯍꯦ
ꯑꯁ ꯑꯩꯗꯣ ꯉ ꯉꯁꯥꯏ ꯍꯥꯏꯕꯗꯤ ꯀꯔꯤꯝ ꯇꯧꯗꯦ ꯍꯧꯖꯤꯛꯕꯨꯖꯤꯤ ꯏꯆꯦꯁꯨ ꯂꯩꯇꯕꯒꯤꯀꯣ
ꯎꯝ
ꯈꯪꯗꯕ ꯑꯩꯗꯣ ꯑꯗꯣ ꯀꯅꯥ ꯀꯅꯥꯅꯣ ꯋꯥꯔꯤ ꯁꯥꯟꯅꯁꯦ ꯍꯥꯏꯔꯛꯄ ꯃꯤꯁꯤꯡꯗꯨꯁꯨꯀꯣ ꯑꯩ ꯏꯕꯗꯣ ꯃꯣꯏꯗꯤ ꯇꯧꯔꯛꯄ ꯁꯨꯡꯌꯥ ꯌꯥꯗꯦ ꯍꯥꯏꯌꯦ ꯀꯩꯒꯤꯅꯣ ꯈꯪꯗꯦ
ꯑꯩꯒꯤ ꯑꯩꯒꯤꯅ ꯀꯩꯅꯣ ꯇꯧꯕ
ꯅꯪꯒꯤꯅ ꯑꯃꯨꯛ ꯌꯥꯏꯌꯦ ꯃꯣꯏꯒꯤꯅ ꯑꯃꯨꯛ ꯌꯥꯗꯦ ꯀꯃꯥꯏꯅ ꯇꯧꯕꯅꯣ ꯈꯪꯗꯦ
ꯍꯪ꯭ꯔꯦꯗꯗꯤ ꯑꯗꯨ ꯌꯎꯔꯗꯤ ꯑꯩ
ꯑꯩꯅ ꯒ꯭ꯔꯨꯞꯇꯁꯨ ꯆꯪꯅꯤꯡꯗꯕꯀꯣ ꯃꯦꯁꯦꯁ ꯑꯗꯨꯝ ꯌꯥꯝꯃꯦ ꯑ
ꯃꯊꯟꯗ꯭ꯔꯣ ꯍꯧꯖꯤꯛ
ꯍꯣꯏ ꯏꯊꯟꯗ ꯂꯩ
ꯎꯝ ꯀꯔꯤꯅꯣ ꯅꯣꯏ ꯅꯆꯦꯁꯦ ꯅꯨꯡꯇꯤꯒꯤ ꯅꯨꯡꯇꯤꯒꯤ ꯅꯥꯏꯠꯁꯤꯞ ꯇꯥꯕ꯭ꯔꯣ ꯀꯩꯅꯣ
ꯎꯝ
ꯅꯨꯡꯇꯤꯒꯤꯗꯤ ꯅꯠꯇꯣꯏꯗ ꯃꯥ ꯍꯌꯦꯡ ꯍꯌꯦꯡꯗꯒꯤꯗꯤ ꯆꯠꯂꯔꯣꯏ ꯍꯥꯏꯕ꯭ꯔꯥ ꯀꯩꯅꯣ
ꯑꯣꯐ ꯂꯧꯔꯅꯤ ꯍꯥꯏꯌꯦ ꯍꯌꯦꯡꯗꯒꯤ